ꯍꯜꯂꯣ ꯅꯥꯎꯆꯥ
ꯎꯝ ꯇꯥꯏꯦ ꯇꯥꯏ
ꯀꯩꯗꯧꯔꯝꯃꯤꯅꯣ ꯆꯥꯛ ꯊꯣꯡꯕꯗꯩ ꯏꯆꯦ ꯃꯟꯗꯦ ꯍꯥꯏꯅ ꯎꯝ
ꯑꯩꯁꯨ ꯁꯨꯝ ꯂꯩꯔꯝꯕꯅꯦ ꯆꯥꯛ ꯊꯣꯡꯉꯒꯦꯅ ꯏꯟꯁꯥꯡ ꯀꯩꯀꯥꯒꯗꯤ ꯈꯔ ꯁꯦꯝꯃꯦ
ꯀꯩ ꯏꯟꯁꯥꯡ ꯊꯉꯒꯦ ꯍꯥꯏꯅꯣ ꯏꯆꯦ
ꯏꯔꯣꯟꯒꯦꯅ ꯌꯦꯟꯗꯦꯝꯅꯦ ꯍꯋꯥꯏ ꯃꯇꯦꯛ ꯑꯃꯅꯤ ꯍꯥꯞꯆꯤꯜꯂꯦ ꯑꯗꯒꯤ ꯁꯣꯏꯕꯨꯝ ꯀꯩꯅꯣ ꯁꯣꯏꯕꯨꯝ ꯍꯥꯏꯇꯥꯔꯦꯅꯦ ꯋꯥ ꯀꯩꯅꯣ ꯑꯗꯣ ꯂꯦꯟ ꯊꯠꯂꯒ
ꯁꯣꯏꯗꯣꯟ ꯒꯨꯝꯕꯗꯣ
ꯁꯣꯏꯂꯣꯟꯒꯨꯝ ꯕꯣꯏ ꯃꯥꯏ ꯇꯥꯏ ꯇꯣ ꯍꯧꯖꯤꯛꯀꯥꯟꯁꯦ ꯐꯖꯅ ꯁꯥꯒꯠꯂꯛꯑꯅꯦꯀꯣ
ꯁꯒꯠꯂꯦ
ꯑꯥ ꯗꯦꯜꯂꯤꯔꯣꯝꯗ ꯀꯥꯇꯤ ꯐꯣꯔꯇꯤ ꯊ꯭ꯔꯤ ꯐꯣꯔꯇꯤ ꯐꯣꯔ ꯑꯗꯨꯃꯥꯏꯅꯒ ꯌꯧꯋꯦ ꯍꯥꯏꯔꯤꯅꯤ
ꯑ ꯁꯥꯏ ꯍꯥꯏ ꯁꯦꯝꯗꯗꯤ
ꯎꯝ ꯑꯩꯈꯣꯏꯗꯤ ꯆꯠꯄꯒ ꯉꯝꯄꯣꯟꯇꯦ ꯑꯗꯨꯗꯒ ꯂꯩꯔꯨꯕ
ꯃꯥꯅꯦ ꯑꯩꯈꯣꯏ ꯁꯤꯐꯥꯎꯗ ꯁꯥꯒꯗꯕ
ꯁꯥꯕꯗ ꯁꯥꯕꯗ ꯈꯥꯡꯕꯗ ꯄꯠꯄ ꯃꯈꯩ ꯈꯥꯡꯉꯤ ꯍꯥꯏꯗꯤ ꯏꯕꯨꯡꯉꯣꯍꯣꯏ ꯂꯩꯕ ꯅꯣꯏꯒꯤ ꯀꯩꯅꯣꯗ ꯒꯨꯍꯥꯇꯤꯗ ꯂꯩ ꯍꯥꯏꯕ꯭ꯔꯥ ꯅꯠꯇ꯭ꯔꯥ
ꯑ
ꯁꯥꯔꯝꯅꯤꯕꯨ ꯃꯣꯏꯁꯨ
ꯑ ꯃꯣꯏ ꯁꯥꯏꯌꯦꯗꯤ ꯍꯥꯏꯕꯅꯦ ꯑꯗꯨꯕꯨꯗꯤꯂꯤꯗꯦ ꯍꯥꯏꯅ ꯍꯥꯏꯗꯤ ꯃꯣꯏꯅ ꯈꯔꯗꯤ ꯑꯗꯣ ꯃꯅꯤꯄꯨꯨꯔꯗꯒꯤ ꯑ ꯀꯦꯅ ꯁꯥꯕꯗꯣ
ꯁꯕꯗꯚꯨ ꯍꯥꯇꯤ ꯑꯁꯥꯝ ꯑꯗꯨꯝ ꯖꯤꯔꯤ ꯐꯥꯎꯁꯤ ꯑꯗꯨꯝ ꯁꯥꯏꯌꯦ ꯑꯩꯅ ꯍꯥꯏꯕ
ꯑ ꯁꯥꯏ ꯍꯥꯏ ꯏꯃꯨꯡꯒꯥꯗꯣ ꯃꯅꯤꯄꯨꯔꯗꯩꯗꯤ ꯍꯦꯜꯂꯤ ꯑꯗꯨꯒ ꯇꯦꯂꯤꯒꯨ ꯒꯨꯝꯕꯅꯗꯒꯤꯗꯤ ꯈꯔ ꯐꯕ ꯑꯗꯨ ꯃꯅꯤꯄꯨꯔ ꯌꯥꯝ ꯁꯥꯏꯌꯦ ꯍ ꯑꯗꯨꯗꯤ ꯁꯤ ꯑꯩꯈꯣꯏꯒꯤ ꯆꯥꯛꯁꯦ ꯈꯔ ꯋꯥꯠꯀꯗꯣꯏ ꯃꯥꯂꯦꯀꯣ
ꯎꯝ ꯈꯤꯇꯪ ꯋꯥꯠ
ꯎꯝꯑꯩꯁꯨ ꯀꯩꯅꯣꯝ ꯆꯁꯟ
ꯍꯥꯏꯗꯤ ꯌꯥꯏꯉꯪꯗꯤ ꯈꯔꯗꯤ ꯊꯛꯈ꯭ꯔꯦ
ꯎ
ꯑꯗ ꯁꯪꯒꯣꯝ ꯌꯥꯎꯕꯒꯤꯔ ꯈꯪꯗꯦꯕ ꯇꯨꯝꯅꯤꯡꯕꯗꯣ
ꯑꯥꯡ ꯊꯛꯄꯗ ꯁꯪꯒꯣꯝ ꯌꯥꯎꯕꯗꯤꯅꯦ ꯄꯨꯛ ꯈꯥꯡꯕꯅꯦ ꯑꯗꯨꯒ ꯌꯥꯎꯗ꯭ꯔꯒꯗꯤ ꯏꯁꯤꯡ ꯊꯛꯄꯒ ꯆꯞ ꯃꯥꯟꯅꯩ ꯑꯗꯨꯃꯥꯏꯅ ꯊꯛꯑꯦ ꯑꯩꯗꯤ ꯌꯥꯎꯗꯔꯒ ꯌꯥꯎꯕꯗꯣ ꯑꯩ ꯍꯩꯅꯗꯦꯕ ꯃꯍꯥꯎꯗꯣ
ꯎꯝ ꯑꯩꯅ ꯌꯥꯎꯗꯕꯗꯣ ꯈꯔ ꯍꯩꯅꯕ ꯋꯥꯠꯄ ꯈꯥꯕꯒꯤ
ꯎꯝ
ꯍꯩꯅꯧꯒꯁꯨ ꯌꯥꯝ ꯄꯥꯜꯂꯦ ꯍꯧꯖꯤꯛꯀꯥꯟ ꯐꯖꯅ ꯌꯦꯡꯕ ꯅꯨꯡꯉꯥꯏ
ꯆꯔꯣꯡ ꯆꯔꯣꯡ ꯌꯥꯟꯗꯅ
ꯑꯥ
ꯑꯩꯈꯣꯏ ꯁꯤꯒꯤ ꯊꯪꯅꯕꯒꯤ ꯃꯃꯥꯡꯒꯤ ꯌꯨꯝꯁꯤ ꯄꯥꯜꯂꯤ ꯍꯩꯅꯧꯁꯦ
ꯑ ꯃꯣꯏꯖꯨ
ꯌꯥꯝ ꯍꯥꯎꯕꯅꯦꯕ ꯍꯩꯅꯧꯁꯤ ꯇꯤꯟꯒ ꯆꯥꯗꯕꯤꯗ ꯅꯍꯥꯟ ꯃꯨꯛ ꯃꯣꯏꯒꯤ ꯀꯦꯜꯂꯛꯄꯗꯣ ꯈꯨꯜꯂꯦꯕ ꯑꯗꯨꯒ ꯇꯤꯟꯒ ꯑꯃꯨꯛ ꯆꯣꯡ ꯆꯥꯗꯦꯕ ꯑꯗꯒꯤꯗꯤ ꯄꯥꯕꯨꯡꯅꯁꯨ ꯑꯗꯨꯝ ꯂꯝꯕꯤ ꯃꯥꯜꯂꯤ ꯉꯟꯅꯁꯨ ꯍꯧꯒꯠꯄꯅꯤꯅ ꯂꯥꯛꯄꯗ ꯀꯦꯜꯂꯝꯕꯒꯤ ꯈꯨꯜ ꯑꯗꯨꯝ ꯄꯤꯔꯝꯕꯗꯣ ꯃꯣꯏ ꯃꯁꯥ ꯀꯛꯊꯠꯈꯤꯕꯗꯒꯤ ꯐꯖꯅ ꯄꯥꯟꯕꯕꯨ ꯄꯥꯟꯗ꯭ꯔꯦ ꯍꯥꯟꯅꯗꯤ ꯌꯥꯝ ꯄꯥꯟꯕꯅꯦ
ꯑꯣꯏꯣꯏꯔꯗꯤꯔ ꯄꯥꯟꯗꯕ꯭ꯔꯥ ꯍꯥꯏꯅ
ꯄꯥꯜꯂꯦ ꯃꯣꯏ ꯌꯨꯝ ꯂꯣꯝꯗ ꯈꯔ ꯌꯥꯝꯅ ꯃꯌꯥꯝ ꯍꯦꯛꯇ ꯄꯥꯟꯕ ꯑꯗꯨꯗꯤ ꯅꯠꯇꯕꯤꯗꯀꯣ ꯑꯗꯨꯝ ꯍꯩꯅꯧ ꯄꯥꯝꯕꯤ ꯈꯔꯗꯤ ꯍꯧꯋꯦꯕ ꯑꯗꯨꯝ ꯈꯔ ꯈꯔ ꯄꯥꯜꯂꯦ ꯄꯨꯈ꯭ꯔꯤ ꯃꯄꯥꯟ ꯀꯩꯀꯥꯗꯣ ꯃꯥꯅ ꯍꯩ ꯂꯩꯁꯦ ꯃꯁꯥ ꯌꯥꯝ ꯌꯥꯟꯊꯠꯀꯜꯂꯦꯕ ꯑꯗꯨꯅ ꯎ ꯀꯛꯊꯈ꯭ꯔꯒ ꯄꯥꯟꯕꯗ ꯈꯔ ꯋꯥꯠꯂꯦꯕ ꯀꯛꯈꯤꯕꯗꯨꯅ ꯑꯃꯨꯛꯀ ꯃꯁꯥꯗꯨꯣ ꯐꯖꯅ ꯇꯣꯡꯈꯠꯂꯒ ꯃꯄꯥꯟꯗ ꯁꯥꯔꯗꯤ ꯐꯕ ꯑ
ꯃꯁꯥꯕꯨꯗꯤ ꯃꯣꯠꯄꯨꯗꯤ ꯃꯣꯠꯂꯦ ꯑꯗꯨ ꯑꯣꯏꯇꯥꯔꯁꯨꯀꯣ ꯌꯥꯝ ꯃꯣꯠ ꯗꯤ ꯈꯔꯔꯤꯦ
ꯎꯝ ꯑꯗꯨ ꯍꯥꯏꯗꯤ ꯌꯨꯝꯒ ꯅꯛꯅꯕ ꯅꯠꯇꯕꯅꯤꯅ ꯂꯝꯕꯤ ꯃꯄꯥꯟꯗ ꯍꯧꯕꯗꯤ ꯑꯗꯨꯝ ꯍꯧꯖꯗꯅ
ꯍꯣꯏ ꯁꯨꯃꯥꯡ ꯨꯒꯥꯜꯗ ꯑꯗꯨꯝ ꯇꯥꯕꯗꯨꯗꯤ ꯅꯨꯡꯉꯥꯏꯇꯦ
ꯅꯨꯡꯉꯥꯏꯇꯦ ꯋꯥꯏꯁꯤꯠ ꯑꯣꯏꯔꯝ ꯋꯥꯏ
ꯑꯗꯨ ꯁꯥ ꯅꯥꯅꯖꯉꯕꯨꯡꯁꯤ
ꯅꯥꯜꯂꯦ ꯃꯥ ꯁꯤꯠꯄ ꯁꯦꯡꯕ ꯌꯥꯝ ꯀꯜꯂꯦ ꯃꯆꯥ ꯃꯎꯁꯤꯡꯁꯤꯗꯤ ꯀꯌꯥꯕꯨ ꯇꯧꯗꯦ ꯑꯗꯨꯒ ꯍꯩ ꯂꯩ ꯄꯥꯟꯕꯁꯤꯗꯤ ꯌꯦꯡꯈꯤꯕꯁꯤꯅ ꯌꯦꯡꯈꯤꯕꯁꯤꯅ ꯃꯣꯏ ꯃꯃꯧ ꯅꯨꯨꯄꯤꯁꯦ
ꯃ ꯃ ꯆꯆꯥꯥꯟꯅꯤ ꯄꯁꯤ ꯌꯦꯉ ꯃꯥꯦ ꯈꯔꯦ
ꯍꯥꯏꯗꯤ ꯃꯁꯤꯡ ꯐꯥꯕ ꯃꯣꯏꯁ ꯉꯥꯏꯅꯔꯦ ꯍꯦꯛꯅꯕ꯭ꯔꯥ ꯈꯪꯗꯦ
ꯀꯕꯨ ꯃꯁꯨ ꯂꯩꯕꯣꯏ ꯆꯦ ꯃꯁꯨ ꯀꯌꯥꯅ
ꯃꯁꯨ ꯅꯨꯄꯤ ꯑꯃꯒ ꯅꯨꯄꯥ ꯑꯃꯒ ꯂꯩꯕꯅꯤ ꯌꯥꯝ ꯆꯥꯎꯥꯎ ꯑ ꯅꯨꯄꯤꯗꯨꯗꯤ ꯈꯔ ꯑꯗꯨꯝ ꯆꯥꯎꯔꯦ ꯋꯥꯡꯉꯦ ꯅꯨꯄꯥꯗꯨꯗꯤ ꯈꯤꯇꯪ ꯄꯤꯛꯏꯦ
ꯄꯥꯕꯨꯡꯒꯤ ꯃꯆꯥ ꯅꯨꯨꯄꯥ ꯑꯃꯈꯛꯇꯔꯣꯏꯁꯦ
ꯎꯝ ꯃꯆꯥꯅꯨꯄꯥ ꯑꯃꯇꯪ ꯅꯨꯄꯤ ꯑꯅꯤ ꯑꯃꯒ ꯃꯣꯏꯔꯥꯡ ꯊꯦꯝ ꯃꯇꯝ ꯑꯃꯗꯗꯤ ꯃꯥꯏ ꯃꯃꯤꯡ ꯑꯗꯨꯝ ꯆꯠꯆꯔꯝꯕꯖꯥꯠꯅꯤ ꯊꯕꯛꯁꯨ ꯑꯗꯨꯝ ꯇꯧꯔꯒ ꯑꯗꯩ ꯌꯨꯝ ꯀꯩꯀꯥꯁꯦ ꯁ꯭ꯋꯥꯏꯗ ꯁꯥꯒꯠꯂꯛꯄꯁꯦ ꯃꯥꯅ ꯑꯍꯥꯟꯕꯒ ꯑꯣꯏꯔꯒꯀꯣ ꯈꯔꯗꯤ ꯑꯗꯨꯝ ꯇꯧꯖꯔꯝꯕꯖꯥꯠꯅꯤ ꯑ ꯑꯗꯣ ꯍꯧꯖꯤꯛꯇꯤ ꯍꯣꯡꯒꯠꯅꯔꯛꯄꯁꯨ ꯃꯌꯥꯝ ꯂꯩꯔꯦ ꯁꯤꯒꯤ ꯃꯃꯥꯡꯗꯒꯤꯁꯤꯁꯨ ꯁꯨꯒꯨꯅꯨꯗꯩ ꯍꯣꯡꯒꯠꯂꯛꯑꯦ ꯍꯥꯏꯕꯅꯦꯕ ꯑꯗꯨꯝ ꯂꯝꯒꯁꯦ ꯃꯌꯥꯝ ꯃꯌꯥꯝ ꯂꯩꯗꯅ ꯑꯗꯒꯤꯗꯤ ꯃꯊꯪ ꯃꯊꯪ ꯁꯥꯒꯠꯅꯗꯅ ꯀꯔꯕꯥꯔ ꯃꯌꯥꯝ ꯇꯧꯗꯅ ꯇꯧꯅꯔꯛꯑꯦꯗꯅ ꯃꯥ ꯃꯥꯅ ꯄꯪꯕ ꯃꯇꯝꯗꯨꯅ ꯃꯥꯅ ꯄꯩꯁꯥ ꯄꯥꯏꯌꯦꯅ ꯄꯩꯁꯥ ꯅꯨꯡꯁꯥꯕꯨꯗꯤ ꯈꯔ ꯂꯦꯞꯁꯤꯟꯖꯍꯧꯔꯁꯨ ꯄꯩꯁꯥꯗꯨꯅ ꯌꯥꯗꯦꯗꯅ ꯑꯗꯨ ꯍꯌꯦꯡꯋꯥꯏꯒꯤ ꯍꯥꯏꯕꯒꯤ ꯁꯤꯜꯂꯒ ꯕꯤꯖꯤꯅꯦꯁ ꯇꯧꯕ ꯌꯥꯕ ꯀꯩꯅꯣꯝꯃ ꯇꯧꯔꯝꯃꯗꯤ ꯑꯗꯨꯒ ꯃꯥꯅ ꯚꯔꯥꯒ ꯁꯥꯔꯒ ꯇꯣꯛꯑꯦ ꯂꯧ ꯃꯥ ꯍꯥꯏꯅꯦ ꯂꯧ ꯂꯩꯕꯁꯦ ꯀꯥꯟꯅꯗꯦꯌꯦ ꯀꯩꯗꯧꯕꯩ ꯀꯥꯟꯅꯔꯣꯏ ꯀꯩꯅꯣ ꯂꯝꯗꯣ ꯑꯩꯈꯣꯏꯒꯤꯅꯦꯕ ꯂꯧꯁꯥꯟ ꯑꯩꯈꯣꯏꯅ ꯎꯕ ꯉꯝ ꯉꯝꯖꯗ꯭ꯔꯁꯨ ꯂꯧꯁꯥꯟ ꯂꯥꯛꯏ ꯑꯗꯒꯤ ꯂꯝꯗꯣ ꯑꯩꯈꯣꯏꯒꯤ ꯑꯣꯏꯖꯔꯤ ꯃꯤ ꯃꯤ ꯃꯤꯅ ꯂꯦꯞꯁꯤꯟꯅꯕ ꯉꯝꯅꯗꯗꯅ ꯂꯩꯅꯤꯡꯉꯒ ꯇꯧꯅꯔꯤꯕ ꯃꯥꯅ ꯀꯥꯟꯅꯗꯦ ꯂꯧ ꯎꯕ ꯃꯤ ꯂꯧ ꯎꯕ ꯃꯤꯗ ꯑꯣꯏꯅ ꯀꯥꯟꯅꯩꯌꯦꯌꯦ ꯑꯩꯈꯣꯏꯗꯤ ꯃꯥꯡꯖꯩ ꯐꯧ ꯇꯛꯄꯒꯤ ꯄꯩꯁꯥꯁꯨ ꯑꯗ ꯐꯧ ꯀꯥꯔꯛꯄꯒꯤ ꯒꯥꯔꯤ ꯚꯔꯥꯁꯨ ꯑꯁ ꯀꯩ ꯀꯩꯅꯣ ꯃꯥꯅꯉꯥꯡ ꯃꯌꯥꯝꯁꯤꯕꯣ ꯑꯗꯨ ꯀꯩ ꯆꯥꯟꯅꯔꯤꯒꯦ ꯑꯗꯨꯨ ꯇꯕꯨ ꯇꯧꯒꯦ ꯃꯤꯅ ꯇꯧꯅꯔꯤꯕꯅꯤ
ꯑꯩꯈꯣꯏꯒꯤ ꯅꯤꯅꯦꯁꯤꯅ ꯑꯩꯅ ꯇꯧꯕꯅ ꯁꯨꯡꯄꯥꯏ ꯄꯥꯏꯔꯛꯇ꯭ꯔꯦ
ꯎꯝ ꯋꯥꯔꯤ ꯁꯥꯟꯅꯒ ꯃꯥꯅ ꯑꯗꯨꯝ ꯇꯧꯁꯤꯜꯂꯕ ꯇꯥꯏꯃꯤꯡ ꯏꯆꯥꯟ ꯆꯥꯟꯅꯗ꯭ꯔꯦ
ꯑꯥ ꯑꯩꯅ ꯑꯃꯨꯛ ꯇꯧꯔꯒ ꯃꯥꯅ ꯄꯥꯏꯔꯛꯇꯦ ꯑꯩꯅ ꯑꯅꯤꯔꯛ ꯑꯃꯨꯛ ꯇꯧꯔꯝꯃꯃꯦ ꯑꯩ ꯇꯧꯔꯛꯇꯅꯕꯅꯤꯅ ꯑꯩꯈꯣꯏꯒꯤ ꯕꯨꯛꯇꯨ ꯑꯣꯏꯗ ꯅ ꯇꯧꯔꯨꯔꯕꯅꯦ ꯄꯥꯏꯔꯛꯇꯕ
ꯊꯕꯛ ꯇꯧꯅꯕꯩ ꯈꯔ ꯀꯥꯟꯅꯔꯝꯃꯅꯤ ꯉꯁꯤ ꯂꯣꯏꯗꯣꯏꯔꯣ ꯅꯣꯏꯒꯤ ꯐꯥꯝꯁꯤꯠꯄ
ꯑꯥ ꯑꯩꯁꯤ ꯄꯨꯈ꯭ꯔꯤ ꯃꯆꯥꯅꯤꯗ ꯌꯥꯝ ꯄꯤꯛꯏꯗ ꯉꯥ ꯑꯝꯇ ꯂꯩꯔꯝꯗꯕꯁꯨ ꯌꯥꯏ ꯍꯟꯗꯛ ꯏꯁꯤꯡ ꯏꯆꯥꯎꯕꯗ ꯆꯠꯈꯤꯕꯗꯨ ꯎꯝ ꯈꯇꯪ ꯂꯩꯗꯤ ꯂꯩꯔꯝꯒꯅꯤ ꯑꯗꯣ ꯌꯥꯝ ꯀꯟꯅꯗꯤ ꯆꯥꯎꯔꯝꯃꯣꯏꯕ ꯑꯩꯈꯣꯏꯗꯣ ꯍꯟꯗꯛꯁꯨ ꯈꯔ ꯆꯠꯈ꯭ꯔꯕꯅꯦꯕ ꯏꯃꯥꯅ ꯂꯩꯔ ꯊꯥꯗꯕꯉꯩꯗꯣ ꯏꯁꯤꯡ ꯆꯥꯎꯕ ꯀꯥꯟꯗ ꯈꯔ ꯑꯗꯨꯝ ꯆꯠꯅꯩꯌꯦꯕ ꯉꯥ ꯗꯣ
ꯀꯩꯅꯣ ꯇꯧꯕ ꯄꯥꯂꯤ ꯑꯣꯏꯕꯤ ꯐꯨꯝ ꯀꯩꯅꯣꯝ ꯇꯧꯔꯒ ꯄꯥꯂꯤ ꯑꯣꯏꯕꯤꯗꯨꯔ ꯅꯠꯇ꯭ꯔꯒ ꯍꯥꯏꯗꯤ ꯂꯩꯕꯥꯛ ꯊꯣꯜꯂ ꯆꯠꯄ ꯌꯥꯕꯤꯗꯨꯔꯣ ꯂꯩꯕꯥꯛ ꯊꯣꯟꯗꯕꯤ ꯏꯟ ꯉꯥꯛꯄꯤꯗꯣ
ꯂꯩꯕꯥꯛ ꯊꯣꯟꯕꯤ ꯏꯆꯦ
ꯊꯣꯟꯕꯤ ꯍꯥꯏꯗꯤ ꯄꯜꯂꯤ ꯑꯗꯨꯝꯅ ꯄꯜꯂꯤ ꯈꯥꯏꯕꯗꯣ ꯂꯩꯕꯥꯛ ꯀꯌꯥ ꯇꯧꯔꯒ ꯅꯥꯄꯤ ꯍꯧꯔꯒ ꯑꯥ
ꯄꯨꯈꯤ ꯇꯣꯡꯕꯗꯣ ꯑꯗꯨꯝꯅꯦ ꯑꯌꯨ ꯃꯅꯥ
ꯑꯣ ꯂꯥꯟꯊꯣꯛꯂ ꯍꯥꯟꯁꯤꯟ ꯌꯥꯕꯒꯤ ꯀꯟꯗꯤꯁꯟꯗꯗꯤ ꯑꯣꯏꯕ ꯉꯥꯁꯤꯡ ꯇꯤꯡꯗ ꯊꯪꯅꯕꯒ
ꯑ ꯥꯊꯣꯛꯀꯅꯤ ꯏꯁꯤꯡ ꯆꯥꯎꯔꯀꯥꯟꯗ ꯍꯟꯗꯛ ꯑꯩꯈꯣꯏ ꯏꯁꯤꯡ ꯆꯥꯎꯋꯦꯕꯩꯗ ꯏꯁꯤꯡꯗꯨꯗꯤ ꯆꯞ ꯃꯥꯟꯅꯔꯦꯗꯅ ꯆꯥꯎꯔꯕꯅꯤ ꯑꯗꯨꯒꯤ ꯇꯣꯉꯥꯟꯅ ꯊꯣꯛꯄ ꯑꯃ ꯑꯣꯏꯣꯏꯗꯣ ꯍꯥꯏꯗꯤ ꯐꯥꯎꯗꯣꯛ ꯐꯥꯎꯖꯤꯟ ꯇꯧꯕ ꯅꯠꯇ꯭ꯔꯕ ꯏꯁꯤꯡꯗꯨꯅ ꯄꯨꯜꯂꯞ ꯊꯟꯕꯒꯤꯁꯦ ꯍꯦꯟꯖꯤꯟꯅꯕ
ꯃꯥꯅꯤ ꯉꯥꯁꯤꯡꯁꯤꯗꯤ ꯀꯥꯏ ꯀꯥꯏꯗꯒꯤ ꯃ ꯐꯝ ꯀꯩꯒꯝ
ꯎꯝ ꯁꯤꯂ ꯃꯥꯟꯅꯔꯕꯅꯤꯅ ꯄꯨꯂꯞ ꯏꯃꯥꯏ ꯑꯃꯇ ꯑꯣꯏꯕꯒ ꯆꯞ ꯃꯥꯟꯅꯕ ꯑꯗꯨ
ꯇꯧꯋꯦꯕ ꯊꯪꯅꯕꯒ ꯑꯗꯨꯝ ꯃꯨꯄꯥ ꯉꯥ ꯀꯩ ꯀꯔꯥ
ꯑꯩꯈꯣꯏꯁꯨ ꯃꯨꯀꯥ ꯃꯨꯀꯥ ꯉꯥ ꯈꯔ ꯂꯩꯔꯝꯕꯁꯦ
ꯄꯥꯕꯨꯡ ꯄꯜꯂꯒ ꯑꯗꯨꯝ ꯋꯥꯔꯤ ꯁꯥꯟꯅꯕꯩꯅ ꯈꯪꯗꯦꯕꯦꯝ ꯑꯩꯗꯤ ꯃꯪꯁꯤꯗꯅꯦ ꯑꯗꯨꯝ ꯎ ꯂꯩꯌꯦꯦꯕ ꯉꯁꯤ ꯉꯔꯥꯡꯁꯦ ꯑꯗꯨꯝ ꯑ ꯊ
ꯈꯟꯗꯩ
ꯈꯥꯔ ꯑꯗꯨꯒ ꯑꯩꯈꯣꯏꯒꯤ ꯏꯚꯦꯟ ꯑꯗꯨ ꯃꯥ ꯎꯕꯩꯔꯣ ꯈꯪꯗꯦ ꯑꯩ ꯏꯁꯥ ꯅꯨꯡꯉꯥꯏꯇ꯭ꯔꯔꯤꯗ ꯏꯕꯦꯟ ꯅꯍꯥꯟ ꯎꯏ ꯍꯥꯏꯕ
ꯑꯣ
ꯀꯗꯥꯏꯗ ꯅꯠꯇꯩꯅ ꯁ ꯌꯥꯝ ꯀꯨꯏꯁꯤꯕꯨ ꯆꯪꯁꯤꯜꯂꯛꯇꯅ ꯎꯔꯤꯅꯣ ꯈꯪꯗꯦ ꯑꯩꯁꯦ
ꯀꯥꯔꯤ ꯃꯁ ꯐꯅꯕꯗ
ꯑꯁꯛ ꯈꯥꯡ ꯍꯥꯎꯏꯕ ꯑꯗ ꯏꯁꯤꯡ ꯆꯥꯛ ꯆꯥꯕꯒꯤ ꯅꯨꯃꯤꯗꯥꯡꯒꯤ ꯏꯁꯤꯡ ꯂꯦꯝꯃꯒ ꯀꯥꯝꯊꯣꯛꯑꯣ ꯍꯥꯏꯔꯕꯅꯤ ꯑꯗꯣ ꯑꯩ ꯏꯁꯤꯡꯗꯣ ꯑꯩ ꯇꯣꯉꯥꯟ ꯊꯛꯄ ꯅꯠꯇ꯭ꯔꯕꯅꯤꯅ ꯑꯩ ꯚꯥꯞꯁꯨ ꯑꯣꯏꯁꯤꯟꯗꯕꯒꯤ ꯉꯔꯥꯡ ꯑꯃ ꯇꯧꯍꯧꯗ꯭ꯔꯦ
ꯑꯗꯨꯗꯣ ꯀꯩꯅꯣ ꯇꯧ ꯍꯥꯏꯌꯦ ꯑꯩꯈꯣꯏꯗ ꯍꯟꯗꯛ ꯑꯩꯈꯣꯏ ꯏꯕꯣꯏ ꯂꯩꯇꯕꯩꯃꯥꯏꯕꯩ ꯇꯧꯕꯗꯣ ꯑꯗ ꯑꯌꯨꯛ ꯌꯦꯨꯖꯕꯗꯨ ꯚꯟꯗꯥꯗ ꯍꯥꯏꯇꯥꯔꯦ ꯑꯩꯈꯣꯏꯖꯤ ꯕꯤꯟꯅꯥꯗꯁꯨ ꯁꯨꯖꯗꯕꯗ ꯑꯣꯏꯔꯁꯨ ꯏꯁꯤꯡ ꯈꯔ ꯁꯤꯟꯅꯊꯣꯛꯀꯣ ꯍꯥꯏꯌꯦꯕ ꯑꯗꯨꯃꯥꯏꯅ ꯍꯥꯏꯕ ꯍꯥꯏꯕꯗꯨꯅ ꯃꯣꯏꯅ ꯑꯩꯈꯣꯏ ꯆꯥꯛꯀ ꯆꯥꯅꯤꯡꯉꯦ ꯍꯥꯏꯕꯗꯣ ꯆꯥꯛ ꯊꯥꯒꯗꯕ ꯅꯠꯇꯦ ꯂꯝꯗ ꯅꯩꯌꯦ ꯑꯩꯈꯣꯏꯗꯤ ꯀꯩꯝꯇ ꯄꯤꯕ ꯉꯝꯗꯦ ꯏꯁꯤꯡ ꯈꯨꯠꯁꯨ ꯍꯥꯞꯁꯨ ꯑꯣꯏꯅ ꯊꯛꯄꯤꯌꯨ ꯑꯩꯅ ꯏꯁꯤꯡꯗꯣ ꯑꯣꯏꯅ ꯈꯤꯇꯪ ꯊꯥꯗꯣꯛꯑꯣ ꯍꯥꯏꯌꯦ ꯑꯗꯨꯃꯥꯏꯅ ꯍꯥꯏꯗꯤ ꯃꯄꯥꯟꯗ ꯀꯠꯈꯤꯕꯒꯤ ꯃꯑꯣꯡꯗ ꯍꯥꯏꯕꯗꯤ ꯀꯩꯅꯣ ꯇꯧꯈꯤꯕꯗꯣ ꯅꯨꯡꯁꯥ ꯑꯣꯟꯁꯤꯜꯂꯒ ꯇꯧꯕꯗꯣ ꯅꯨꯃꯤꯠꯇ ꯑꯗꯨꯃꯥꯏꯅ ꯇꯧ ꯍꯥꯏꯕ
ꯑꯌꯨꯛꯁꯨ ꯂꯨꯖꯍꯧꯗ꯭ꯔꯦ ꯑꯩꯗꯤ ꯏꯔꯨꯗꯦ
ꯑ ꯑꯗꯨ
ꯍꯣꯔꯦꯟ ꯅꯤꯡꯁꯤꯡꯉꯗꯤ ꯇꯧꯔꯁꯤꯦ
ꯑ ꯑꯗꯣ ꯍꯣꯏ ꯆꯦ ꯑꯗꯨꯗꯤ ꯅꯧꯕꯤꯒꯤꯒꯦ
ꯇꯧꯔꯣ ꯊꯝꯃꯦ ꯊꯝꯃꯦ
ꯍꯣꯏ